ꯎꯝ
ꯄꯨꯡꯁꯦ ꯌꯥꯝ ꯊꯨꯅ ꯆꯠꯂꯦꯗ
ꯎ ꯋꯥꯔꯤ ꯅꯨꯡꯉꯥꯏꯕꯒꯤꯅꯦ ꯑꯩꯒꯤ ꯋꯥꯔꯤ ꯁꯥꯕ ꯑꯩ ꯑꯩꯒꯤ ꯋꯥꯔꯤ ꯁꯥꯕꯅꯤꯅ
ꯍꯣꯏ ꯈꯔ ꯃꯆꯤꯟ ꯀꯟꯕꯗꯤ ꯐꯩꯒꯣ ꯋꯥꯔꯤ ꯂꯤ ꯈ ꯀꯩ ꯍꯥꯏꯁꯤꯅ ꯋꯥ ꯉꯥꯡꯕ ꯍꯩꯕꯒꯨꯝꯕ
ꯎꯝ ꯑꯁ ꯑꯩꯈꯣꯏꯁꯦ ꯍꯩꯇꯕꯅꯤꯅ ꯈꯪꯗ꯭ꯔꯦꯅꯦ ꯕꯣꯔꯤꯡ ꯆꯨꯔꯥꯝꯅꯤ ꯅꯣꯏ
ꯍꯩꯌꯦꯗ ꯅꯣꯏꯗꯤ
ꯈꯪ ꯑꯦ ꯑꯩꯁꯨ
ꯀꯔꯤ ꯈꯪꯕ
ꯌꯥꯝ ꯍꯥꯏꯕꯟꯗꯤ ꯅꯠꯇꯦ ꯈꯨꯝꯅꯤꯡꯉꯥꯏꯗꯤ ꯑꯗꯨꯝ ꯂꯩꯌꯦꯗ ꯆꯁꯨ ꯌꯥꯝꯗꯤ ꯍꯥꯏꯒꯅꯣ
ꯌꯥꯃꯦ ꯌꯥꯃꯦ ꯀꯔꯤꯒꯤꯔꯥꯝꯗꯕꯔꯅꯦ
ꯑꯩꯗꯤ ꯋꯥ ꯌꯥꯝꯅ ꯉꯥꯡꯕ ꯑꯣꯟꯍꯜꯂꯦꯅ ꯅꯣꯏꯅ
ꯎꯝ ꯃꯟꯗꯦꯗ
ꯋꯥꯔꯤ ꯁꯥꯕꯗ ꯑꯗꯨꯝ ꯑꯗꯨꯝ ꯅꯨꯡꯉꯥꯏꯕꯅꯦ ꯀꯔꯤꯕ
ꯊꯝꯕꯥꯜꯗꯣ ꯁꯥꯠꯂꯤꯌꯦ ꯍꯥꯏꯕ꯭ꯔꯣ
ꯁꯥꯠꯄ ꯃꯥꯜꯂꯦꯗ ꯍꯣꯏ ꯆꯠꯁꯤꯔꯣ ꯍꯧꯖꯤꯛ
ꯉꯁꯤꯔꯣ ꯑꯁ ꯉꯁꯤꯗꯤ ꯑꯩ ꯍꯜꯂꯛꯄꯗꯣ
ꯌꯥꯗꯦ ꯍꯥꯏꯒꯅꯣ ꯊꯦꯡꯉꯦ ꯍꯥꯏꯒꯅꯣ
ꯉꯟꯅ ꯂꯥꯛꯑꯗꯤ ꯆꯠꯄ ꯌꯥꯏ
ꯄꯨꯡ ꯄꯨꯡ ꯀꯌꯥ ꯀꯌꯥꯒꯨꯝꯕ ꯂꯧ ꯂꯥꯎꯕ꯭ꯔꯥꯀꯣ ꯑꯗꯣ ꯅꯣꯏꯒꯤꯗꯣ
ꯈꯪꯗꯦꯅꯦ ꯄꯨꯡ ꯀꯥꯌꯥ ꯂꯧꯗꯣꯏ ꯖꯥꯠꯅꯣ
ꯑꯩꯈꯣꯏ ꯀꯣꯂꯦꯖ ꯃꯅꯨꯡꯗ ꯁꯥꯏꯟꯁꯀꯤꯗꯁꯨ ꯄꯥꯟꯕ ꯃꯥꯜꯂꯦ ꯑꯗꯣ ꯁꯥꯠꯄ ꯃꯥꯜꯂꯦ ꯍꯣꯏ ꯁꯥꯠꯄ ꯎꯝ
ꯐꯖꯦꯔꯝꯃꯣꯏꯗ
ꯅꯣꯏ ꯅꯣꯏ ꯈꯨꯟꯗꯁꯨ ꯄꯥꯟꯕ꯭ꯔꯥ ꯑꯗꯨꯒꯨꯝꯕꯗꯣ ꯁꯥꯠꯄ꯭ꯔꯥ ꯁꯦꯠꯄ꯭ꯔꯥ
ꯊꯥꯗꯗꯤ ꯄꯥꯟꯂꯦ ꯍꯣꯏ ꯊꯥꯗꯗꯤ ꯄꯥꯟꯂꯦ
ꯑꯣ ꯑꯗꯨꯔ ꯍꯧꯄꯣꯝ ꯔꯣꯝꯗꯤ ꯌꯥꯝ ꯄꯥꯜꯂꯦꯅ
ꯎꯝ ꯊꯥꯕꯒꯤ ꯑꯣꯏꯔꯝꯅꯤ ꯅꯣꯢ
ꯑꯣ ꯑꯩꯗꯤ ꯃꯁꯥꯅ ꯑꯍꯠ ꯑ ꯍꯣꯡꯒꯠꯄ꯭ꯔꯥꯅ ꯑ ꯃꯁꯥꯅ ꯍꯥꯎꯕ꯭ꯔꯅ
ꯑꯆꯨꯝ ꯃꯁꯥꯅ ꯍꯧꯔꯕꯅꯤ
ꯍꯣꯏ ꯈꯨꯟꯗꯤ ꯑꯗꯨꯒꯨꯝꯕ ꯁꯨꯛ ꯎ ꯎꯗꯦ ꯂꯥꯏꯁꯨ ꯂꯩꯇꯦ ꯑꯗꯨꯒꯤ ꯏꯁꯤꯡꯁꯨ ꯂꯩ
ꯎꯝ ꯑꯗꯨꯝ ꯄꯨꯈ꯭ꯔꯤꯗꯣꯀꯣ ꯑꯗꯨꯝ ꯊꯥꯕ ꯌꯥꯢ
ꯄꯨꯈ꯭ꯔꯤꯒꯨꯝꯕꯁꯨ ꯂꯩꯇꯦ ꯑꯩꯈꯣꯏꯗꯤ
ꯃꯥꯒꯤ ꯂꯩꯗꯨ ꯁꯥꯠꯄ ꯂꯣꯏꯔꯒ ꯀꯩꯅꯣ ꯑꯃ ꯒ꯭ꯔꯤꯟ ꯔꯥꯎꯟ ꯔꯥꯎꯟ ꯔꯥꯎꯟ ꯂꯩꯕꯗꯣ ꯈꯪꯕ꯭ꯔꯥ
ꯈꯪꯉꯦꯗ ꯈꯪꯉꯦꯕ ꯆꯥꯅꯤꯡ
ꯈꯣꯛꯑꯒ ꯆꯥꯕꯗꯣ
ꯇꯒꯤꯗꯤ
ꯏꯁ ꯍꯥꯎ
ꯍꯎꯇꯦ ꯍꯣꯏꯁꯦ ꯑꯩ ꯆꯥꯕ ꯍꯩꯗꯕꯒꯤꯔꯥ ꯄꯥꯛ ꯆꯥꯗꯕꯒꯤꯔꯥ ꯃꯍꯥꯎ ꯈꯪꯗꯕꯩꯔ ꯈꯪꯗꯦ
ꯑꯗꯨꯝ ꯍꯥꯎꯕꯅꯤꯗ
ꯍꯥꯎ ꯇꯦ ꯑꯩꯩꯒꯤꯗꯤ ꯑꯗꯣ ꯃꯥꯒꯤ ꯊꯝꯕꯣꯎꯗꯨ ꯇꯤ ꯍꯥꯎꯕ ꯂꯣꯇꯥꯁ ꯔꯨꯠꯇꯣ
ꯎꯝ ꯑꯗꯨꯁꯤꯡꯖꯩꯗ ꯎꯝ
ꯑꯥ ꯋꯦꯇꯤꯡ ꯁꯦꯠꯇ ꯐꯝꯕ ꯍꯅꯨꯕꯤꯒꯤ ꯁꯤꯡꯖꯨꯗꯨꯁꯨ ꯍꯥꯎꯋꯦꯅ
ꯍꯥꯎꯕ꯭ꯔꯣ ꯑꯩꯗꯤ ꯑꯃꯨꯛꯐꯥꯎ ꯆꯥꯕꯤꯗꯦꯗ ꯎꯗꯤ ꯎꯋꯦ
ꯑꯗꯣ ꯗꯨꯀꯥꯟ ꯑꯃ ꯂꯩꯌꯦꯅ ꯑꯗꯨ ꯃꯅꯥꯛꯇ
ꯔꯣꯡꯃꯩꯒꯤ ꯗꯨꯀꯥꯟꯗꯔꯣ
ꯇꯦ ꯃꯩꯇꯩꯒꯤ ꯁꯤꯡꯖꯨ ꯕꯣꯔꯥꯒꯨꯝꯕꯁꯨ ꯍꯥꯎꯔꯒ
ꯑꯣ ꯍꯣꯇꯦꯜ ꯑꯃ ꯂꯩꯕꯗꯣ
ꯃꯣꯏꯒꯤꯗꯣ ꯑꯗꯨꯝ ꯆꯥꯏꯌꯦꯕ ꯑꯗꯣ ꯅꯍꯥꯟꯗꯣ ꯑꯗꯨꯗ ꯆꯥꯏꯌꯦ ꯉꯔꯥꯡꯗꯣ ꯃꯣꯏꯗꯒꯤ ꯂꯧꯔꯒ ꯆꯥꯕ ꯑꯗꯨ ꯌꯥꯝ ꯍꯥꯎꯋꯦ ꯃꯤꯃꯤ
ꯅꯪ ꯉꯔꯥꯡ ꯁꯤꯔꯣꯝ ꯂꯥꯛꯄ꯭ꯔꯅꯦ
ꯑꯩ ꯍꯣꯏ ꯏꯚꯤꯅꯤꯡꯗ ꯑꯗꯨ ꯁꯤꯡꯖꯨ ꯂꯥꯎꯅꯤꯡꯉꯥꯏ
ꯑꯁ ꯑꯁ ꯈꯣꯡꯅ
ꯍꯣꯏ ꯈꯣꯡꯅ ꯆꯠꯇ꯭ꯔꯗꯤ ꯒꯥꯔꯤ ꯂꯩꯕ꯭ꯔꯥ ꯑꯩꯒꯤ
ꯌꯥꯔꯦꯗ ꯅꯣꯏꯗꯤ ꯒꯔꯤ ꯌꯥꯝꯕꯗꯨ
ꯏꯁ ꯀꯥꯏꯗ
ꯗꯨꯝ ꯂꯩꯌꯦꯅ ꯅꯣꯏꯗꯤ
ꯇꯦ ꯈꯣꯡꯅ ꯂꯥꯛꯑꯦ ꯍꯣꯏ ꯏꯊꯟꯇ ꯅꯠꯇꯦ ꯑꯩꯈꯣꯏꯗꯣ ꯆꯤꯡ ꯀꯥꯁꯦꯔꯅ ꯂꯥꯛꯄꯅꯦꯕ ꯑꯗꯣ ꯋꯤꯛꯀꯦꯟ ꯑꯣꯏꯕꯒꯤ ꯁꯟꯗꯦ ꯑꯣꯏꯕꯒꯤ ꯃꯤ ꯌꯥꯝ ꯃꯟꯗꯅ ꯀꯅꯤꯡꯗꯕ ꯑꯗꯣ ꯁꯤꯡꯖꯨ ꯂꯥꯎꯔꯒ ꯄꯣꯟꯅꯤ ꯐ꯭ꯔꯥꯝꯗ ꯆꯥꯕ ꯆꯠꯄ ꯍꯣꯏ ꯇꯧꯋꯥꯔꯒꯨꯝꯕ ꯑꯃ ꯂꯩꯌꯦꯅꯦ ꯑꯗꯨ ꯂꯣꯏ ꯑꯗꯣ ꯑꯩ ꯐꯨꯜ ꯑꯣꯏꯈ꯭ꯔꯦ ꯎꯝ ꯃꯤ ꯌꯥꯝ ꯃꯟꯗꯅ
ꯎꯝ
ꯑꯗꯨꯒꯤ ꯆꯥꯗ꯭ꯔꯦ ꯄꯣꯅꯤ ꯐ꯭ꯔꯥꯝꯗ ꯑꯣꯏꯅ ꯁꯤꯡꯖꯨ ꯂꯥꯎꯔꯒ ꯆꯥꯕ ꯆꯠ ꯂꯩ ꯌꯨꯝ ꯂꯩꯃꯟꯗꯅ ꯃꯄꯥꯟ ꯊꯣꯛꯇ꯭ꯔꯁꯨ ꯌꯥ ꯐꯠꯇꯦꯅ
ꯑꯗꯨ ꯄꯩꯁꯥ ꯂꯩꯇ꯭ꯔꯦ
ꯑꯇꯣꯞꯄ ꯆꯥꯅꯤꯡꯉꯥꯏꯗꯤ ꯂꯩꯗ ꯂꯩꯕꯗꯣ
ꯀꯔꯤꯁꯨ ꯂꯩꯇ꯭ꯔꯦ
ꯁꯤꯡꯖꯨ ꯅꯣꯏꯒꯤ ꯑꯣ ꯏꯊ ꯎꯝ ꯃꯊꯥ ꯏꯊꯥꯟꯗ ꯍꯥꯏꯁꯤꯔ ꯏꯊꯟꯗ ꯍꯥꯏꯁꯤꯔ ꯏꯁꯥ ꯉꯥꯛꯇ ꯍꯥꯏꯁꯤꯔꯥ ꯆꯥꯔꯁꯨ ꯍꯥꯎꯇꯦꯗ ꯃꯤ ꯄꯨꯜꯂꯒ ꯆꯥꯇ꯭ꯔꯗꯤ
ꯄꯥꯎꯒꯤ ꯁꯟꯗꯣ ꯆꯥꯔꯗꯤ
ꯎꯝ ꯑꯁ ꯑꯩꯈꯣꯏꯗꯤ ꯆꯥꯃꯟꯗꯅ ꯌꯥꯗ꯭ꯔꯦ
ꯑꯁ ꯑꯩꯁꯨ ꯈꯨꯟ ꯆꯠꯂꯗꯤ ꯁꯤꯡꯖꯨꯗꯤ ꯑꯁ
ꯅꯨꯡꯇꯤꯒꯤ ꯆꯥꯕꯒꯨꯝ ꯇꯧꯋꯦ ꯑꯩꯈꯣꯏꯗꯤ ꯉꯁꯤꯁꯨ ꯑꯃꯨꯛ ꯆꯥꯏꯑꯦ ꯉꯔꯥꯡꯁꯨ ꯆꯥꯏꯌꯦ
ꯎꯝ ꯇꯨꯔꯦꯜꯗꯀꯣ
ꯐꯠꯇꯕꯅꯦꯕ ꯑꯗꯣ ꯃꯤꯃꯤꯗꯣ ꯌꯥꯝ ꯆꯥꯔꯗꯤ
ꯎꯝ
ꯑꯗꯨꯗꯣ ꯑꯩꯈꯣꯏꯗꯤ ꯃꯤꯃꯤꯗꯣ ꯑꯃ ꯑꯅꯤ ꯈꯛꯇ ꯍꯥꯞꯔꯒ ꯀꯪꯂꯥ ꯒꯨꯠꯂꯥꯒꯤ ꯕꯨꯖꯤꯌꯥ ꯑꯅꯧ ꯗꯣ ꯗꯨ ꯌꯥꯝ ꯌꯥꯝꯅ ꯍꯥꯞꯂꯒ ꯆꯥꯕꯅꯦ ꯃꯤꯃꯤꯒ ꯎꯝ ꯆꯥꯃꯟꯗꯅ ꯀꯤꯕ ꯍꯥꯎꯔꯦ
ꯍꯥꯎꯗꯤ ꯍꯥꯎꯋꯦ ꯑꯗꯨꯁꯨ
ꯎꯝ ꯗꯨꯝ ꯆꯥꯕ ꯅꯨꯡꯉꯥꯏꯌꯦ ꯑꯗꯣ
ꯎꯝ
ꯁꯤꯡꯖꯨꯁꯦ ꯆꯥꯃꯟꯗꯅ ꯌꯥꯗ꯭ꯔꯦ
ꯎꯝ
ꯅꯨꯡꯇꯤꯒꯤ ꯆꯥꯕꯒꯨꯝ ꯇꯧꯔꯦ ꯑꯩꯈꯣꯏ
ꯄꯨꯛꯇꯤ ꯌꯥꯗꯕꯅꯤꯀꯣ ꯃꯥꯏꯒ ꯃꯣꯔꯣꯛꯁꯦ
ꯑꯩꯈꯣꯏꯗꯤ ꯃꯣꯔꯣꯛ ꯌꯥꯝ ꯁꯥꯅꯗꯤ ꯆꯥꯗꯦꯗ ꯑꯩꯗꯤ ꯌꯥꯝ ꯁꯥꯃꯜꯂꯁꯨ ꯁꯨ ꯃꯍꯥꯎ ꯈꯪꯗꯦ
ꯎꯝ ꯑꯁ ꯃꯤ ꯑꯇꯩꯗꯤ ꯌꯥꯝ ꯁꯥꯥꯕꯗꯣ ꯑꯁ
ꯕꯤꯗ ꯌꯥꯝꯅ ꯆꯥꯕꯗꯣ ꯅꯨꯡꯉꯥꯏꯌꯦꯅ ꯌꯥꯝꯅ ꯁꯥꯔꯤ ꯌꯥꯝꯅꯁꯨ ꯆꯥꯕꯗꯨ ꯉꯝꯗꯦ ꯁꯥꯔꯗꯤ ꯂꯣꯏꯁꯤꯟꯕꯁꯨ ꯉꯝ ꯗꯦꯗ ꯑꯗꯨ ꯈꯨꯌꯥꯝꯗꯣ
ꯌꯥꯝ ꯁꯥꯔꯒ ꯆꯥꯅꯤꯡꯕ ꯃꯤꯁꯨ ꯌꯥ ꯂꯩꯌꯦꯅꯦ
ꯎꯝ ꯢꯃꯥꯟꯅꯕꯤ ꯑꯃꯁꯨ ꯂꯩꯌꯦ ꯑꯩꯅ ꯃꯣꯔꯣꯛ ꯃꯦꯠꯄꯗꯤ ꯁꯥꯗꯕ ꯑꯗꯣ ꯃꯥꯅ ꯃꯦꯠꯄꯗꯤ ꯌꯥꯝ ꯁꯥꯕꯅꯦ
ꯄꯨꯛꯇꯤ ꯎꯝ ꯐꯖꯕꯅꯦꯍꯦ
ꯎꯝ ꯀꯔꯤꯅꯣ ꯄꯤꯝꯄꯜꯁ ꯆꯥꯎ ꯆꯥꯎꯅ ꯊꯣꯛꯄꯅꯦ ꯃꯣꯔꯣꯛ ꯌꯥꯝ ꯆꯥꯔꯗꯤ
ꯎꯝ ꯄꯨꯛꯁꯨ ꯆꯈꯥꯎꯁꯨ ꯁꯣꯛꯄꯅꯤꯅ
ꯎꯝ
ꯑꯩꯁꯨ ꯃꯣꯔꯣꯛꯇꯤ ꯄꯥꯝꯃꯦꯕ ꯍꯧꯖꯤꯛꯇꯤ ꯆꯥꯕ ꯌꯥ ꯗꯦꯗ ꯈꯤꯇꯪ ꯆꯥꯔꯒ ꯄꯨꯛ ꯁꯥꯒꯠꯂꯛꯑꯅꯤ
ꯑꯗꯨꯅꯦ ꯈꯣꯏ ꯑꯗꯨꯃꯥꯢꯅꯗꯤ ꯇꯧꯗꯦꯗ ꯃꯤ ꯈꯔꯗꯤ ꯇꯧꯋꯦ
ꯅꯃꯥꯟꯅꯕꯤꯁꯤꯡꯗꯤ ꯂꯥꯛꯀꯗ꯭ꯔꯣ ꯑꯃꯨꯛ
ꯂꯩꯌꯦ ꯑꯃꯗꯤ ꯑꯃꯗꯤ ꯆꯠꯈ꯭ꯔꯦ
ꯍꯤ ꯑꯥ ꯅꯣꯏ ꯌꯨꯝꯁꯦ ꯁ꯭ꯄꯣꯠ ꯑꯣꯏꯔ ꯃꯥꯜꯂꯦꯅꯦ
ꯎꯝ ꯑꯩꯈꯣꯏ ꯑꯩꯈꯣꯏ ꯑꯩ ꯑꯩꯈꯣꯏꯒꯤ ꯔꯨꯝꯁꯦ ꯏꯪꯁꯨ ꯏꯪꯕ ꯑꯗꯨꯒꯤ
ꯎꯝ ꯎꯝ ꯐꯩꯌꯦ
ꯃꯄꯥꯟꯗ ꯂꯩꯌꯦ ꯑꯩꯗꯤ ꯃꯄꯥꯟꯗ ꯂꯩꯔꯒ ꯇꯧꯕꯅꯦ ꯅꯨꯡꯇꯤꯒꯤ ꯑꯩꯈꯣꯏ ꯌꯨꯝꯗ ꯑꯗꯨꯝ ꯂꯩꯌꯦꯗ ꯑꯩꯈꯣꯏꯁꯦ ꯅꯨꯡꯁꯥ ꯁꯥꯕꯅꯤꯅ ꯃꯣꯏꯒꯤ ꯔꯨꯝꯗꯨꯗꯤ ꯂꯩꯕ ꯅꯨꯡꯉꯥꯏꯇꯕ ꯕ ꯃꯥꯜꯂꯦ ꯇꯤꯟꯒꯤ ꯑꯣꯏꯕꯅꯤꯅ ꯈꯣꯏꯒꯤꯅ ꯅꯨꯡꯗꯥꯡꯒ ꯁꯥꯕ ꯑꯃꯨꯛ
ꯎꯝ
ꯅꯨꯡꯗꯥꯡꯗꯗꯤ
ꯅꯨꯡꯗꯥꯥꯡꯗꯅ ꯑꯁ ꯍꯣꯏ ꯅꯨꯡꯗꯥꯡꯗ ꯁꯥꯕꯁꯤꯅꯤ ꯇꯟꯕꯁꯦ ꯑꯩꯗꯤ
ꯆꯥꯛ ꯌꯦꯟꯁꯥꯡ ꯊꯣꯡꯕ ꯂꯣꯏꯈ꯭ꯔꯗꯤ ꯑꯁ ꯂꯩꯥꯏꯕ ꯌꯥꯔꯝꯅꯦ
ꯎꯝ ꯃꯅꯤꯟ ꯊꯣꯛꯄꯗꯣ ꯅꯨꯡꯁꯥꯒꯤ
ꯃꯌꯥꯟꯒꯨꯝꯕ ꯑꯣꯏꯔꯝꯗꯤ ꯐꯒꯗꯕ ꯈꯔ
ꯑꯣ ꯃꯇꯥꯢꯗꯔꯣ ꯑꯥ
ꯍꯣꯏꯒꯤ ꯔꯨꯝꯗꯣ ꯍꯥꯏꯔꯤꯅꯤꯗ ꯌꯥꯝ ꯃꯌꯥꯏꯒꯨꯝꯕꯗ ꯂꯩꯥꯛꯔꯗꯤ ꯌꯥꯝ ꯁꯥꯔꯣꯏꯕ
ꯎꯝ
ꯌꯥꯝ ꯁꯥꯕꯗꯤ ꯅꯠꯇꯦꯗ ꯆꯥꯛ ꯌꯦꯟꯁꯥꯡꯒꯨꯝꯕꯗ ꯀꯨꯏꯅ ꯊꯣꯡꯉꯗꯤ ꯁꯥꯗꯤ ꯁꯥꯏ ꯑꯗꯨ ꯑꯣꯏꯔꯁꯨ
ꯎꯝ ꯁꯥꯕꯁꯤꯁꯨꯀꯣ ꯂꯩꯕꯗꯤ ꯉꯝꯗꯕꯅ ꯁꯤꯃ
ꯅꯣꯏ ꯅꯣꯏꯒꯤ ꯈꯨꯟꯗꯨꯅ ꯍꯦꯟꯅ ꯁꯥꯕ꯭ꯔꯥ ꯁꯤꯗꯅ ꯍꯦꯟꯅ ꯁꯥꯕ꯭ꯔꯥ
ꯑ ꯁꯤꯗ ꯍꯦꯟꯅ ꯁꯥꯏꯗ ꯈꯨꯨꯟꯅꯤꯗꯤ ꯌꯥꯝ ꯁꯥꯗꯦꯗ
ꯎꯝ ꯑꯈꯣꯏꯗꯨꯗꯤ ꯅꯣꯡ ꯆꯨꯃꯟꯗꯅ ꯃꯩꯐꯨꯗꯣ ꯍꯧꯖꯤꯛ ꯐꯥꯎ ꯄꯥꯏꯔꯤꯌꯦꯗ
ꯎꯝ
ꯅꯣꯡ ꯆꯨꯔꯗꯤ ꯋꯤꯟꯇ꯭ꯔꯒ ꯆꯞꯃꯟꯅꯌꯩ ꯑꯈꯣꯏꯗꯤ
ꯎꯝ ꯅꯣꯡ ꯍꯥꯏꯐꯦꯠ ꯆꯨꯕ ꯃꯥꯟꯂꯦ ꯅꯣꯏꯔꯣꯝꯗꯁꯨ
ꯎꯝ ꯅꯣꯏꯁꯨ ꯈꯪꯔꯝꯅꯤ
ꯎꯝ
ꯎꯈ꯭ꯔꯨꯜꯒ ꯑꯈꯣꯏꯒ ꯅꯦ ꯅꯣꯡ ꯆꯨꯕꯁꯤꯗꯤ
ꯎꯈ꯭ꯔꯨꯜꯗꯅꯗꯤ ꯈꯥꯔꯗꯤ ꯏꯪꯕ ꯃꯥꯟꯂꯦ ꯅꯣꯏꯗꯒꯤꯀꯣ
ꯎꯝ ꯈꯥꯔ ꯏꯪꯉꯦ ꯍꯥꯏꯌꯦ ꯍꯣꯏ ꯑꯁ ꯑꯩꯈ꯭ꯣꯏꯗꯁꯨ ꯃꯐꯝ ꯃꯐꯝ ꯂꯩꯌꯦꯗ ꯑꯈꯣꯏ ꯈꯨꯟꯗꯁꯨ ꯀꯔꯤ ꯍꯥꯏꯁꯤꯔ ꯆꯤꯡ ꯆꯤꯡ ꯃꯊꯥ ꯈꯥꯔ ꯈꯥꯔ ꯈꯪꯗꯦ ꯍꯩꯕ ꯇꯩꯕ ꯂꯩꯀꯥꯏ ꯑꯃ ꯂꯩꯑꯦꯕ ꯌꯥꯝ ꯏꯪꯕꯅꯦ
ꯏꯪꯕꯗꯤ ꯈꯥꯔ ꯅꯨꯡꯉꯥꯏꯌꯦ
ꯑꯗꯣ ꯃꯣꯔꯅꯤꯡꯒꯨꯝꯕꯗ ꯈꯥꯔ ꯉꯟꯅ ꯍꯧ ꯒꯠꯂꯗꯤ ꯁ꯭ꯅꯣꯒꯨꯝꯕ ꯑꯗꯨꯝ ꯇꯥꯏ ꯍꯥꯏꯌꯦ ꯍꯣꯏ ꯋꯤꯟꯇ꯭ꯔꯗꯗꯤ
ꯁꯦꯅꯄꯇꯤꯁꯨ ꯏꯉꯦ ꯏꯪꯕꯨꯗꯤ
ꯎꯝ
ꯑꯁ ꯑꯗꯨꯖꯨ ꯍꯥꯏꯐꯠꯇꯤ ꯏꯪꯕꯅꯦ
ꯂꯝꯕꯤ ꯆꯠꯄ꯭ꯔꯣ
ꯍꯥꯥ
ꯂꯝꯕꯤ ꯆꯠꯄ꯭ꯔꯣ ꯅ
ꯆꯠꯇꯦꯗ ꯅꯨꯡꯁꯤꯠꯂꯛꯄꯒꯤꯅꯦ ꯃꯄꯥꯟꯗ ꯐꯝꯃ ꯂꯩꯕ
ꯆꯥꯛ ꯏꯟꯁꯥꯡꯗꯣ ꯍꯥꯟꯅ ꯊꯣꯡꯈ꯭ꯔꯣ ꯏꯕꯨꯡꯉꯣ
ꯇꯣꯡꯕ ꯍꯧꯈ꯭ꯔꯦꯗ ꯏꯃꯥꯟꯅꯕ ꯑꯃ
ꯑꯣ ꯐꯩꯌꯅ ꯑꯁ ꯅꯪꯅ ꯂꯦꯝꯕ ꯁꯥꯔꯒ ꯁꯤ ꯃꯄꯥꯟꯗ ꯀꯣꯜ ꯇꯧꯔꯒ
ꯉꯔꯥꯡꯒꯤ ꯌꯦꯟꯁꯥꯡ ꯈꯥꯔꯗꯤ ꯂꯩꯌꯦ ꯉꯥ ꯊꯣꯡꯕ
ꯑꯣ ꯇꯨꯝꯗ꯭ꯔꯣ
ꯄꯨꯝꯗꯦꯗ
ꯎꯝ
ꯏꯁꯤꯡ ꯀꯩꯅꯣ ꯏꯁꯤꯡ ꯍꯥꯞꯄꯒ ꯊꯝꯕ ꯃꯈꯥꯗ ꯑꯦꯟꯁꯥꯡ ꯑꯃ ꯊꯣꯡꯒꯦ ꯍꯥꯏ ꯂꯩ
ꯎꯝ ꯅꯊꯟꯗ ꯂꯩꯕ ꯅꯠꯇ꯭ꯔꯣ ꯅꯪ
ꯏꯊꯟꯗ ꯍꯣꯏ ꯏꯊꯟꯗꯗꯤ ꯂꯩꯌꯦ ꯑꯗꯨ ꯆꯥꯛꯇꯣ ꯆꯥꯃꯤꯟꯅꯁꯦ ꯍꯥꯏꯕ ꯑꯗꯨꯒꯤ
ꯎꯝ ꯆꯥꯋꯣ ꯆꯥꯋꯣ ꯃꯤ ꯌꯥꯝꯃꯗꯤ ꯆꯥꯛ ꯆꯥꯕꯁꯨ ꯅꯨꯡꯉꯥꯏꯕꯅꯦ
ꯐꯔꯦꯀꯨ
ꯎꯝ